ꯇꯕ꯭ꯔꯣ
ꯇꯥꯏ
ꯀꯔꯤ ꯀꯔꯤ ꯇꯧꯕꯤꯔꯅꯤꯡꯕꯅꯣ
ꯀꯩꯁꯨ ꯇꯧꯗꯦ ꯎꯏꯖꯔꯤ ꯐꯨꯠꯇ ꯂꯥꯏꯔꯤꯛ ꯃꯌꯣꯝ ꯑꯃ ꯄꯥꯏꯔꯒ
ꯑꯣ ꯌꯥꯝ ꯐꯩꯅꯦ ꯑꯗꯨꯗꯤ
ꯆꯜꯂꯤꯕ ꯀꯥꯦ ꯁꯥꯀꯤ
ꯑꯩꯁꯨ ꯐꯣꯟ ꯌꯦꯡꯉꯟꯅꯤꯡꯉꯤ
ꯑꯩꯅ ꯅꯪꯕꯨ ꯉꯥꯏꯖꯕꯅꯤ ꯅꯪꯅ ꯈꯪꯕꯤꯗ꯭ꯔ ꯃꯥꯜ
ꯐꯣꯟ ꯌꯦꯡꯕꯃꯤꯅꯤ ꯆꯥꯛ ꯍꯦꯛ ꯇꯣꯛꯄꯒ ꯐꯣꯟ ꯄꯨꯊꯣꯛꯄꯒꯅꯤ ꯅꯪꯅ ꯅꯪꯅ ꯊꯥꯔꯛꯄꯗꯣ ꯃꯦꯁꯦ ꯁ ꯑꯩ ꯍꯧꯖꯤꯛꯇ ꯄꯥꯖꯔꯝꯃꯤꯕꯅꯤ ꯑꯗꯨꯒ ꯍꯜꯂꯛꯏꯕꯅꯤꯅꯦ
ꯅꯪꯅ ꯑꯩ ꯨꯝꯃꯤꯔ ꯍꯥꯏꯕꯃꯥꯟ
ꯃꯤꯔꯥꯏꯗꯅꯤꯍꯦ ꯅꯪꯕ
ꯅꯪ ꯅ ꯨꯃꯤꯒꯑꯗ ꯍꯥꯏꯦꯕ ꯏꯈꯪ
ꯃꯤꯦꯔꯥꯏꯗꯦ ꯃꯤꯦꯔꯥꯏꯗꯦ ꯅꯪ ꯑꯅꯧꯕ ꯄꯥꯎ ꯀꯔꯤ ꯀꯔꯤ ꯇꯥꯕ
ꯒ ꯇꯗ ꯏꯒ ꯁꯣꯁꯤꯜ ꯃꯗꯤꯌꯥꯒ ꯇ ꯇꯥ ꯏꯗꯦ
ꯑꯁ ꯑꯩꯗꯤ ꯈꯔ ꯇꯥꯏ
ꯇꯦꯛꯀꯦꯜ ꯀ꯭ꯀꯦꯠ ꯄꯥꯎꯅꯣ
ꯀ ꯋꯥꯔꯤꯅꯣ ꯈꯔ ꯑꯗꯨꯝ ꯄꯪꯇꯥꯥ ꯇꯥꯁꯜꯂꯦ
ꯖꯤꯕꯣꯏ ꯃꯉꯌꯥꯝ
ꯍꯥꯥ
ꯑꯇꯥꯕꯁꯤꯡꯗꯨ ꯂꯔꯣꯛꯑꯒ
ꯑꯇꯥꯕꯁꯤꯡꯗꯨꯣ ꯂꯤꯔꯛꯑꯣ ꯂꯤ ꯊꯥꯔꯛꯀꯦ ꯎ ꯍꯧ ꯇꯧꯕꯅꯤꯅ ꯑꯗꯨꯗ ꯁꯔ ꯄꯩꯅꯤ ꯑꯩꯈꯣꯏꯒꯤ ꯂꯥꯏꯔꯤꯛꯀꯤ ꯃꯔꯝ ꯑꯣꯏꯅ ꯋꯥꯔꯤ ꯁꯥꯟꯅꯁꯤꯅꯦ
ꯑꯁ ꯄꯩꯈꯥꯔꯗ ꯋꯥꯔꯤ ꯁꯅꯕ ꯇꯅꯤ ꯉꯁꯥꯏꯒꯤ ꯅꯨꯄꯤ ꯊꯤꯕ ꯅꯨꯄꯥꯗꯣ ꯅꯨꯄꯤꯗꯣ ꯈꯥꯏꯅꯈ꯭ꯔꯕꯣ ꯃꯥꯒ
ꯑꯥ ꯃꯩ ꯊꯥꯗꯣꯛꯈ꯭ꯔꯦ ꯍꯥꯏꯌꯦ ꯄꯣꯠ ꯆꯩ ꯀꯩꯗ ꯅꯨꯄꯤꯅ ꯃꯥꯒꯤ ꯃꯣꯏꯕꯥꯅꯤ ꯂꯨꯍꯣꯡꯕꯗ ꯁꯤ ꯁꯤꯖꯤꯟꯅꯈꯤꯕ ꯑꯗꯩꯗꯨꯒꯨꯝꯕ ꯅꯝꯈꯤꯕ ꯀꯩꯀꯥꯗꯣ ꯑꯗꯨ ꯑꯗꯨ ꯅ ꯊꯥꯗꯣ ꯈ꯭ꯔꯦꯅ ꯑꯗꯨꯃꯥꯏꯅ ꯄꯥꯎ ꯇꯥꯏ ꯅꯨꯡꯉꯥꯏꯇꯦ
ꯁꯄꯅꯤꯗ
ꯃꯜꯒꯤ ꯀ ꯁꯤ ꯁꯤ
ꯅꯨꯄꯤꯗꯣ ꯌꯦꯡꯉꯣꯅꯦ ꯅꯨꯄꯥꯗꯣ ꯅꯨꯄꯤꯗꯩꯀꯥ ꯊꯣꯡ ꯂꯥꯛꯏꯅꯦ ꯂꯅꯨꯡꯁꯤꯅꯅ ꯊꯥ ꯈꯪ ꯈꯪꯡꯅ
ꯊꯋꯥꯏ ꯌꯥꯝ ꯅꯨꯡꯉꯥꯏꯇꯦꯗ ꯑꯩ ꯑꯣꯏꯅ ꯅꯨꯡꯉꯥꯏꯇꯦ ꯏꯁꯥꯗ ꯊꯣꯛ ꯑꯣꯏꯔꯝꯃꯗꯤ ꯀꯩꯅꯣ ꯑꯩꯅ ꯐꯥꯎꯔꯝꯒꯗꯧꯁꯦ
ꯎꯝ
ꯃꯤ ꯁꯤꯕꯕꯨ ꯍꯦꯛꯇ ꯁꯥꯟꯅꯄꯣꯠ ꯇꯧꯅ ꯈꯟꯕ ꯉꯥꯏꯍꯥꯛ ꯉꯥꯏꯍꯥꯛꯀꯤ ꯃꯤꯠ ꯑꯄꯥꯝꯕꯅ ꯂꯦꯞꯄꯦ ꯑꯗꯨ
ꯊꯗꯦ ꯐ ꯃꯥꯅꯕꯤ ꯖꯨꯛꯁꯦ ꯖꯨꯛꯇ ꯑꯝ ꯇꯧꯔ
ꯑꯣꯏ ꯂꯥꯏꯔꯤꯛ ꯄꯥꯕ ꯀꯌꯥꯝ ꯍꯧꯖꯤꯜꯂꯒꯦ
ꯈꯔ ꯑꯂ ꯁꯨꯐ ꯐꯐꯥꯎ ꯀ
ꯎꯝ ꯎꯝ ꯑꯦ ꯑꯩ ꯀꯩꯅꯣꯃ ꯍꯪꯒꯦꯅ ꯇꯧꯔꯛꯑꯝꯕꯅꯤꯅꯦ
ꯀꯩꯔꯤꯦ ꯑꯣ
ꯑꯩꯈꯣꯏꯒꯤ ꯍꯟꯇꯛ ꯀꯩꯅꯣ ꯗ꯭ꯔꯃꯥꯒꯤ ꯁꯔꯨꯛ ꯈꯔ ꯇꯝꯕꯗꯣ
ꯑꯥ
ꯆꯍꯤ ꯇꯔꯦꯠ ꯈꯨꯟꯇꯥꯛꯄꯅꯦ ꯀꯩꯀꯩꯅꯣ ꯑꯣꯏꯕꯗꯣ
ꯏꯁꯇꯦꯇ ꯈꯟꯇꯥꯞ ꯄ꯭ꯔꯗꯦ ꯗ ꯔꯖꯅꯤꯅꯦ ꯃꯤꯡꯁꯦꯜꯅꯦ ꯃ ꯃꯁ ꯏꯇꯤꯍꯥꯁ ꯃꯁꯠꯅꯦ ꯅꯔꯟ ꯁꯤꯟꯍꯥꯅꯦ ꯇꯥꯖ ꯃꯍꯍꯜꯅꯦ
ꯑ ꯑꯗꯨ ꯈꯔ ꯈꯛꯇ
ꯃꯥꯅꯦꯗ ꯍꯔꯣ ꯈꯣꯗꯅ
ꯎꯝ ꯑꯗꯨꯒ ꯗ꯭ꯔꯃꯥꯒꯤ ꯁꯔꯨꯛ ꯑꯃ ꯇꯝꯃꯦ ꯑꯗꯨꯒ ꯇꯝꯕꯗꯣ ꯍꯟꯇꯛ ꯑꯣꯜ ꯃꯅꯤꯄꯨꯔꯤ ꯂꯤꯇꯔꯦꯆꯔꯅ ꯑꯩꯈꯣꯏꯒꯤ ꯎꯝ ꯃꯅꯤꯄꯨꯔꯤ ꯁꯥꯍꯤꯇꯒꯤ ꯑꯔꯤꯕꯁꯤꯡꯒꯤ ꯑꯣꯏꯅ ꯑꯃꯁꯨ ꯂꯩꯕꯗꯥꯏꯅꯦ
ꯎꯝ ꯂꯩ
ꯑꯗꯨꯗꯨꯅ ꯀꯩꯀꯩꯅꯣ ꯇꯝꯕꯗꯣ
ꯑꯗ ꯂꯣꯏꯅꯃꯛ ꯑꯣꯜꯅꯦ ꯃꯦꯗꯤꯕꯜꯅꯦ ꯃꯣꯗꯔꯟ ꯃꯣꯗꯔꯟꯗ ꯅ
ꯑꯔꯤꯕ ꯃꯅꯤꯄꯨꯔꯤ ꯁꯥꯍꯤꯇ꯭ꯌꯒꯤꯗꯣ ꯑꯗꯨ ꯑꯔꯤꯕꯒꯤꯗ ꯈꯛꯇꯪ ꯇꯝꯕꯗꯣ
ꯑꯣ ꯊ ꯊꯥꯕꯖꯤꯗ
ꯊꯋꯥꯟ ꯊꯥꯕ ꯍꯤꯔꯥꯡ ꯅꯥꯎꯊꯤꯡꯈꯣꯡ ꯐꯝꯕꯥꯜ ꯀꯥꯕ ꯑꯥ ꯀꯔꯤ ꯀꯔꯤ
ꯏꯔꯗꯤꯔ
ꯎꯝ
ꯍꯣꯏꯇ ꯈꯨꯨꯟꯊꯣ ꯄꯊꯩ ꯏꯈꯨꯡꯒꯨꯝ
ꯎꯝ ꯑꯗꯨ ꯀꯩꯗ ꯑꯁ ꯄꯥꯒꯗꯧꯕꯁꯨ ꯌꯥꯝ ꯌꯥꯅꯤ
ꯎꯝ ꯄꯔꯒ ꯂꯣꯏꯅ ꯑ ꯑꯦ
ꯥ ꯂꯩꯏꯔꯣꯏ ꯍꯤꯖꯟ ꯍꯤꯔꯥꯎ ꯁꯩꯔꯦꯡꯒꯤꯗ ꯑꯩꯈꯣꯏ ꯏꯃꯥ ꯁꯩꯔꯦꯡꯁꯤꯅ ꯀꯔꯤꯅꯣ ꯍꯥꯏꯅꯤꯡꯉꯁꯦ ꯀꯥꯏꯅ ꯍꯪꯉꯛꯄꯗ ꯑꯃ ꯍꯥꯏꯗꯣꯏꯁꯦ ꯍꯤꯖꯟ ꯍꯤꯔꯥꯎꯜ ꯁꯩꯔꯦꯡꯁꯤꯅ ꯑꯃ ꯃꯍꯧꯁꯥ ꯀꯃꯥꯏꯅ ꯍꯥꯏꯗꯣꯏꯅꯣ ꯑ
ꯃꯍꯧꯁꯥꯒ ꯃꯤꯑꯣꯏꯕꯒ ꯂꯩꯅꯕ ꯃꯔꯤ
ꯎꯝ
ꯄꯥꯟꯕ ꯄꯣꯠꯁꯤꯡꯁꯦ ꯎ ꯑꯣꯏꯔꯣ ꯋꯥ ꯑꯣꯏꯔꯣ ꯏꯁꯤꯡ ꯑꯣꯏꯔꯣ ꯑꯃ ꯑꯣꯏꯔꯣ ꯊꯋꯥꯏ ꯄꯥꯟꯕ ꯃꯤ ꯑꯃꯒꯨꯝꯅ ꯁꯩꯊꯥꯕ ꯃ ꯃꯌꯥꯝ ꯃꯃꯥꯒ ꯃꯆꯥꯒ ꯃꯥꯒ ꯑꯃ ꯆꯥꯒ ꯂꯩ ꯍꯕꯗ ꯅꯨꯡꯁꯤꯂꯝꯕ ꯃꯔꯤ ꯑꯗꯨ ꯂꯩꯔꯦ ꯑꯗꯒꯤ ꯃꯔꯨ ꯑꯣꯏꯕꯗꯤ ꯍꯥꯏꯦꯒꯤ ꯋꯥ
ꯎꯝ ꯂꯨꯋꯥꯡ ꯅꯤꯡꯊꯧ ꯄꯨꯟꯁꯤꯕꯅ ꯍꯤ ꯁꯥꯔꯒ
ꯂꯉꯅꯤ ꯊ ꯄꯨꯨꯁꯤꯕ ꯅ ꯂꯨꯋꯥꯡ ꯃꯃꯅꯥ ꯍꯥꯏꯈꯣ ꯍꯩꯕ ꯂꯨꯋꯥꯡ ꯃꯃꯟꯁ ꯍꯩꯕꯅꯤꯗ ꯃꯤ ꯁꯥꯟꯅꯕ ꯌꯥꯊꯪ ꯀꯃꯥꯏ ꯀꯃꯥꯏꯅ ꯂꯥꯛꯈꯤ ꯀꯃꯥꯏ ꯀꯃꯥꯏꯅ ꯄꯤꯈꯤ ꯑꯗꯨꯗꯨ ꯀ ꯃꯔꯝ ꯀꯔꯤ ꯎꯕꯗꯒꯦ ꯀ ꯁꯥꯅꯤꯡꯕꯒꯤ ꯋꯥꯈꯜ ꯐꯥꯎꯈꯤ ꯀꯨꯃꯥꯏꯅꯦꯦ ꯍꯖꯦ ꯀꯨꯃꯅꯦ ꯀꯩꯅꯣꯅ ꯖꯤꯕ ꯃꯩꯁꯥꯡꯕꯒ ꯖꯤꯕ ꯃꯩꯁꯥꯡꯕꯅꯅꯦ ꯃꯩꯌꯥꯗꯅꯦ ꯅꯥꯄꯤ ꯆꯦꯛꯛꯑꯒꯅꯦ ꯃꯃꯩꯩꯅ ꯍꯣꯂꯣ ꯍꯣꯡꯗ ꯎꯟꯅꯔ ꯇꯣꯡꯒ ꯑꯗꯒꯤ ꯑꯩꯈꯣꯏ ꯃꯤꯑꯣꯏꯕꯁꯤꯁꯨ ꯎ ꯌꯥꯜꯂꯒ ꯃꯕꯨꯛ ꯍꯥꯇꯣꯛꯑꯒ ꯁꯨꯃꯥꯏꯅ ꯏꯁꯤꯡꯗ ꯇꯥꯎꯔꯒ ꯍꯣꯜꯂꯒ ꯆꯠꯂꯗꯤ ꯐꯤ ꯌꯥꯒꯅꯤꯅ ꯈꯉꯛꯄ ꯑꯗꯨꯗꯒꯤ ꯃꯥꯅ ꯍꯤꯗꯣ ꯁꯥꯈꯤꯕ ꯑꯗꯨꯃꯥꯏꯅ ꯍꯤꯁꯨ ꯁꯥꯒꯦꯅ ꯈꯜꯂꯒ ꯀꯧꯕ ꯌꯦꯟ ꯆꯤꯡꯗꯒꯤ ꯎ ꯅꯤꯡꯊꯧ ꯉꯥꯛꯆꯨꯡꯕꯁꯦ ꯌꯥꯜꯂꯦꯗꯅ ꯑꯗꯨꯒ ꯃꯥꯅ ꯍꯤꯁꯦ ꯁꯥꯗꯣꯏꯕ ꯑꯗꯨꯒ ꯍꯤꯗꯣ ꯁꯥꯕꯗꯨꯒ ꯐꯤꯗꯣ ꯁꯥꯟꯅꯕ ꯎꯅꯤ ꯊꯧꯅꯥꯛ ꯆꯣꯡꯕꯁꯤꯗꯅꯦ ꯍꯩꯁꯦꯗ ꯂꯣꯟ ꯐꯖꯗꯅ ꯎ ꯃꯥꯗꯣ ꯁꯨꯃꯥꯏꯅ ꯃꯌꯥꯝꯒꯤ ꯀꯥꯟꯅꯅꯕ ꯁꯤꯖꯤꯟꯅꯕꯒꯤꯗꯃꯛꯇ ꯌꯥꯡꯒꯗꯕꯅꯤ ꯈꯣꯠꯀꯗꯕꯅꯤ ꯑꯗꯨꯅ ꯌꯥꯗꯦꯅ ꯍꯥꯏꯕꯤꯒꯅꯨ ꯈꯣꯠꯄꯤꯒꯅꯣꯅ ꯍꯥꯏꯖꯔꯒ ꯂꯣꯟꯖꯔꯒ ꯎꯗꯣ ꯌꯥꯟꯈꯤꯕꯒꯤ ꯌꯥꯜꯂꯅꯤ ꯑꯗꯨꯒ ꯂꯨꯋꯥꯡ ꯋꯥ ꯃꯅꯥꯎ ꯁꯤꯜ ꯍꯩꯕ ꯐꯕꯒꯅ ꯍꯤ ꯗꯣ ꯁꯥ ꯑꯗꯨꯒ ꯍꯤꯗꯣ ꯁꯥꯔꯒ ꯀꯅꯥꯅ ꯏꯍꯥꯟ ꯍꯥꯟꯅ ꯇꯣꯡꯍꯟꯁꯤꯒꯦꯅ ꯈꯟꯅꯕ ꯃꯇꯝꯗ ꯃꯌꯥꯝꯕ ꯄꯣꯇꯥꯡ ꯀꯣꯏ ꯈꯨꯠ ꯀꯣꯏꯕꯅ ꯑꯣꯟꯕ ꯁꯉꯥꯏꯁꯨ ꯁꯉꯥꯏꯒꯤ ꯃꯀꯣꯛꯇꯣ ꯍꯥꯟꯅ ꯏꯍꯥꯟ ꯍꯥꯟꯅ ꯇꯣꯡꯍꯜꯂꯒ ꯋꯥꯡꯏ ꯇꯨꯔꯦꯟꯗ ꯍꯥꯟꯅ ꯍꯤꯗꯣ ꯍꯣꯟꯁꯤ ꯌꯦꯦ
ꯑꯥ
ꯑꯗꯨꯅꯤ ꯍꯤꯖꯟ ꯍꯤꯔꯥꯎꯒꯤ ꯋꯥꯔꯤꯅꯤ
ꯑꯣ ꯑꯗꯨꯗꯤ ꯍꯤꯖꯟ ꯍꯤꯔꯥꯎꯒꯤ ꯋꯥꯔꯤꯗ ꯑꯩꯈꯣꯏꯒꯤ ꯃꯩꯇꯩꯒꯤ ꯍꯤꯌꯥꯡ ꯇꯥꯟꯅꯕꯗ ꯁꯤꯒꯤ ꯑꯍꯥꯟꯕꯗ ꯑꯅꯤꯁꯨꯕꯗ ꯃꯀꯣꯛꯀ ꯍꯥꯞ ꯍꯥꯞꯄꯦꯅ ꯍꯥꯄ ꯁꯉꯥꯏꯒꯤ ꯃꯀꯣꯛꯀ ꯑꯃ ꯃꯀꯣꯛ ꯑꯃ ꯍꯔꯗꯨꯅ ꯑꯗꯨ ꯌ ꯀꯒꯤ
ꯈꯨꯃꯟ ꯀ꯭ꯋꯥ ꯀꯂꯦꯣ ꯑꯇ ꯑꯟꯕꯗꯤ
ꯑꯣ
ꯑꯩꯣꯏꯅꯤꯀꯣ ꯑꯩꯈꯣꯏ ꯂꯩꯇꯣꯟ ꯄꯥꯝꯕꯒꯤ ꯃꯀꯣꯛꯅꯦ ꯁꯅꯥꯒꯤ ꯍꯤꯒꯤ ꯍꯤꯔꯨꯕꯥꯛꯇ ꯌꯥꯎꯔꯤꯕꯅꯤꯅꯅꯦ ꯄꯇꯥꯡꯈꯣꯏ ꯈꯨꯀꯣꯏꯕꯒꯤ ꯃꯀꯣꯛ ꯁꯖ ꯁꯉꯥꯏ ꯑꯣꯟꯈꯤꯕ ꯍꯣꯏ ꯁꯉꯥꯏ ꯑꯣꯟꯈꯤꯕ ꯒꯤ ꯃꯀꯣꯛꯇꯣ ꯑꯗꯨꯗꯨꯒ ꯍ ꯑꯥꯒꯤ ꯍꯤꯒꯤ ꯃꯅꯤꯡꯗ ꯃꯤ ꯃꯀꯣꯝ ꯍꯥꯞꯄꯤꯗꯨꯅ ꯑꯗꯨꯝꯅ ꯈꯨꯃꯟꯒꯤ ꯑꯉꯝꯕ ꯀ꯭ ꯀ ꯂꯤꯇꯣꯟ ꯄꯥꯟꯕꯒꯤ ꯃꯀꯣꯛ
ꯑꯗꯨꯗꯤ ꯑꯩꯈꯣꯏ ꯊꯥꯏꯅꯉꯥꯏ ꯑꯔꯤꯕ ꯂꯥꯏꯔꯤꯛꯈꯩꯁꯦ ꯌꯥꯝꯅ ꯐꯖꯅ ꯄꯥꯎꯇꯥꯛ ꯄꯤꯕ ꯍꯥꯏꯕꯗꯤ ꯎꯝ ꯃꯥꯅ ꯎꯗꯣ ꯌꯥꯜꯂꯝ ꯑꯗꯨꯗꯥꯏꯗ ꯃꯃꯥꯗꯨꯅ ꯇꯦꯡ ꯊꯥꯕ ꯈꯣꯠꯄ ꯃꯌꯥꯝ ꯌꯥꯎꯋꯦ ꯍꯥꯏꯕꯗꯣ ꯑꯗꯨꯅꯗꯤ ꯃꯍꯧꯁꯥꯁꯦ ꯌꯥꯝꯅ ꯅꯨꯡꯁꯤꯅ ꯂꯨꯅ ꯀꯤꯅ ꯂꯧꯅꯔꯝꯒꯗ ꯍꯥꯏꯕꯗꯣ ꯑꯗꯨꯝ ꯁꯤꯗ ꯍꯔꯥꯎꯗꯩ ꯈꯪꯕ ꯉꯝꯃꯤꯅꯤꯀꯣ ꯑꯗꯨꯗꯤ
ꯑꯝ
ꯑꯁ
ꯃꯃꯥ ꯏꯔꯧ ꯂꯥꯏꯁꯝ ꯂꯩꯃꯅꯒ ꯃꯆꯥꯅꯨꯄꯥꯗꯨꯒ ꯎ ꯃꯆꯥ ꯃꯌꯥꯝ ꯑꯃ ꯑꯣꯜꯂꯣꯅ ꯍꯥꯏꯕ ꯃꯇꯝꯗ ꯅꯪꯅ ꯌꯥꯒꯤꯗꯦ ꯅꯪꯅ ꯑꯣꯜꯂꯁꯤ ꯎꯆ ꯇꯧꯕ ꯎ ꯇꯂꯥ ꯑꯊꯣꯏꯕ ꯑꯣꯏꯅꯦꯅ ꯅꯪꯅ ꯀꯩꯅꯣ ꯇꯧꯕꯅꯤ ꯅꯪ ꯂꯩꯇꯕꯗ ꯏꯃꯥꯕꯨ ꯀꯅꯥ ꯌꯦꯡꯅ ꯂꯩꯣꯏꯌꯣ ꯍꯥꯏꯕꯅꯣꯗ ꯀꯇ꯭ꯔꯣ ꯑꯗꯨꯒ ꯃꯥꯒꯤ ꯃꯄꯥ ꯆꯤꯡꯒꯤ ꯀꯩꯅꯣꯗꯨꯅ ꯃꯥꯁꯨ ꯁꯨ ꯃꯥ ꯃꯆꯥ ꯀꯥꯏꯅꯕꯒꯤ ꯇꯦꯡꯊꯥ ꯑꯗꯨꯅꯤ ꯃꯥꯁꯨ ꯃꯆꯥ ꯃꯆꯥ ꯈꯥꯏꯅꯕꯒꯤ ꯑꯋꯥ ꯊꯤꯡꯊꯥꯒ ꯇꯧꯔꯒ ꯑꯣ ꯋꯥꯔ ꯂꯩ ꯍꯧꯗ꯭ꯔꯥ
ꯎꯝ ꯑꯗꯨ ꯗꯤ ꯑꯔꯤꯕ ꯃꯅꯤꯄꯨꯔꯤ ꯁꯥꯍꯤꯇ꯭ꯌꯒꯤ ꯑꯣꯏꯅ ꯑꯩꯈꯣꯏ ꯁꯩꯔꯦꯡꯒꯤ ꯃꯑꯣꯡꯗꯁꯨ ꯏꯔꯝꯕ ꯑꯗꯨꯗꯒꯤ ꯃꯍꯧꯁꯥ ꯁꯩꯊꯥꯔꯒꯁꯨ ꯏꯔꯝꯕ ꯂꯥꯏꯔꯤꯛ ꯑꯃ ꯍꯥꯏꯌꯨ ꯍꯥꯏꯇꯥꯥꯔꯗꯤ ꯍꯤꯖꯟ ꯍꯤꯔꯥꯎꯁꯦ ꯍꯥꯏꯇꯥꯔꯦꯅꯦ
ꯍꯣꯏ ꯍ ꯁꯥ꯭ꯈꯤꯕꯒꯤ ꯃꯔꯝꯗ ꯌꯥꯎꯕ ꯂꯥꯏꯔꯤꯛꯇꯤ ꯁꯤꯗꯁꯤꯔ
ꯑꯗꯨꯒꯤ ꯃꯔꯝꯗ ꯑꯗꯒꯤ ꯂꯥꯏ ꯍꯔꯥꯎꯕ ꯂꯥꯏꯅꯤꯡꯊꯧ ꯂꯥꯏꯔꯦꯝ ꯑꯅꯤ ꯆꯤꯡꯊꯣꯔꯛꯄ ꯄꯒꯤ ꯃꯇꯥꯡꯗ ꯌꯥꯎꯕꯗꯨ ꯑꯗꯨꯗ ꯌꯥꯎꯕ ꯑꯗꯨꯝ ꯇꯧꯕꯗꯥꯏꯅꯦ
ꯑ ꯎꯝ ꯔꯔꯂ ꯃꯠꯇ
ꯎꯝ ꯌꯥꯝ ꯐꯖꯅ ꯏꯔꯝꯕ ꯖꯥꯠꯅꯦ ꯑꯗꯨꯗꯤ ꯁꯩꯔꯦꯡ ꯑꯣ ꯁꯩꯔꯦꯡ ꯑꯣꯏꯅ ꯇꯟꯊꯥ ꯅꯥꯏꯅꯁꯨ ꯏꯔꯝꯕ ꯐꯖ ꯐꯖꯅꯁꯨ ꯋꯥꯍꯩ ꯋꯥꯇꯥꯗꯨꯁꯨ ꯁꯤꯖꯤꯟꯅꯔꯝꯕ ꯍꯥꯏ ꯑꯩꯁꯦꯛꯇꯤ ꯍꯩꯌꯦꯀꯣ
ꯎꯝ
ꯎ
ꯀꯩꯕꯖꯤ ꯈꯪꯉꯕ
ꯌꯥꯀꯩꯕꯨ ꯈꯔꯗꯤ ꯈꯪꯉꯦ ꯌꯥꯀꯩꯕꯨꯁꯦ ꯈꯔꯗꯤ ꯈꯪꯗ꯭ꯔꯦ ꯑꯅ ꯈꯪꯉꯤꯁꯦ ꯑꯀꯩꯕꯨꯁꯦ ꯑꯩꯈꯣꯏ ꯅꯤꯡꯊꯧ ꯅꯤꯡꯊꯧꯁꯤꯡꯁꯦ ꯇꯨꯝꯕ ꯍꯧꯒꯠꯄꯗ ꯑ ꯑꯃꯗꯤ ꯇꯨꯝꯕ ꯊꯕꯗ ꯄꯦꯅꯥ ꯁꯛꯄꯁꯤꯡꯅ ꯈꯣꯡꯉꯒ ꯑꯣꯏꯅ ꯇꯧꯋꯦꯅ ꯍꯥꯏꯌꯦ ꯃꯔꯨ ꯑꯣꯏꯅ ꯇꯨꯝꯕ ꯍꯧꯒꯠꯄꯗꯣ ꯑꯗꯨꯗꯨ ꯑꯣꯏꯗꯣꯏ ꯅꯠꯇ꯭ꯔꯣ
ꯎꯝ
ꯑꯗꯨꯁꯨ ꯑꯔꯤꯕ ꯁꯩꯔꯦꯡꯅꯤ ꯍꯥꯏꯌꯦ
ꯇꯨꯝꯕ ꯍꯒꯕ ꯅꯠꯇꯦꯗ ꯍꯥꯏꯗꯤ ꯂꯪ ꯂꯪꯒ ꯑꯣꯏꯅ ꯆꯠꯅꯕꯤ ꯃꯌꯥꯝ ꯂꯩ ꯑꯗꯨ ꯃꯊꯪꯒꯤ ꯋꯥꯔꯤ ꯁꯅꯕꯗ ꯁꯅꯔꯁꯦ ꯉꯁꯤ ꯀꯗꯤ ꯊꯝꯃꯒꯦ ꯅꯪꯁꯨ ꯐꯖꯅ ꯄꯣꯊꯥꯔꯣ
ꯍꯣꯏ ꯍꯣꯏ ꯄꯊꯥꯔ ꯅꯪꯁꯨ ꯎꯝ ꯎꯝ ꯑꯪ ꯐꯔꯁꯦ ꯎꯝ